ꯇꯥꯕ꯭ꯔꯥ ꯚꯥꯏ
ꯇꯥꯏꯌꯦ ꯇꯥꯏꯌꯦ
ꯍꯣꯏ ꯍꯧꯖꯤꯛꯤ ꯅꯪꯒꯤ ꯈꯣꯟꯁꯨ ꯐꯖꯅ ꯇꯥꯏ ꯌꯥꯝ ꯁꯦꯡꯉꯦ
ꯑꯣ ꯑꯩ ꯑꯩꯈꯣꯏꯔꯣꯝꯗꯣ ꯅꯨꯡꯉꯥꯏꯇꯕꯒꯤ ꯑꯩꯒꯤ ꯈꯣꯟ ꯇꯥꯗꯕ꯭ꯔꯥ ꯈꯟꯕ ꯍꯥꯏꯅ
ꯈꯣꯏ ꯌꯨꯝꯗ ꯅꯦꯠ ꯌꯥꯝ ꯅꯨꯡꯉꯥꯏꯇꯦ ꯃꯩ ꯃꯨꯠꯈ꯭ꯔꯗꯤ ꯅꯦꯠ ꯁꯨꯝ ꯐꯪ ꯐꯪꯉꯣꯏ ꯄꯨꯔꯥ ꯀꯠ ꯑꯣꯐꯅꯦ ꯅꯦꯋꯥꯛ ꯑꯗꯨꯒꯤ ꯑꯁ ꯑꯥ ꯖꯪꯒꯟꯗ ꯂꯩ
ꯑꯩꯒꯤ ꯃꯐꯝꯗꯁꯨ ꯁꯨꯃꯥꯏꯅ ꯇꯧꯋꯦ ꯃꯔꯛ ꯃꯔꯛꯇꯗꯤ ꯌꯥꯝ ꯐꯕ ꯂꯩꯕ ꯃꯔꯛ ꯃꯔꯛꯇꯗꯤ ꯈꯣꯟꯗꯣ ꯆꯞ ꯀꯣ ꯐꯖꯅ ꯁꯦꯡꯅ ꯇꯥꯗꯕ ꯉꯁꯤꯗꯤ ꯐꯖꯅ ꯇꯥ ꯍꯧꯖꯤꯛꯁꯨ
ꯑꯁ ꯑꯩꯗꯤ ꯔꯨꯝꯗ ꯂꯩꯔꯗꯤ ꯐꯣꯟ ꯇꯧꯕꯒ ꯌꯥꯗꯦ ꯃꯦꯁꯦꯁ ꯄꯥꯎ ꯊꯥꯕ ꯌꯥꯗꯦ ꯑꯗꯨꯒꯤ ꯃꯄꯥꯟꯗ ꯑꯗꯨꯝ ꯊꯣꯛꯑꯒ ꯐꯣꯟ ꯇꯧꯅꯤꯡꯉꯗꯤ ꯁꯤꯅꯤ ꯎꯄꯥꯏ ꯂꯩꯇꯦ ꯑꯩꯈꯣꯏ ꯌꯨꯝꯒꯤꯅꯦ ꯌꯥꯝ ꯅꯨꯡꯉꯥꯏꯇꯦꯕ ꯑꯩꯈꯣꯏ ꯈꯨꯟꯗꯒꯤꯁꯨꯀꯣ ꯈꯨꯟ ꯄꯨꯂꯞ ꯍꯟꯗꯛꯇꯀꯤꯅꯦ ꯅꯨꯡꯉꯥꯏꯇꯕ ꯑꯩꯈꯣꯏꯒꯤ ꯇꯧꯔꯕ ꯌꯥꯗꯕꯒꯤ ꯄꯨꯂꯞ ꯅꯨꯡꯉꯥꯏꯇꯕꯒꯤ ꯃꯅꯨꯡꯁꯤꯗ
ꯀ ꯇꯧꯍꯔꯗꯣ ꯌꯥꯗꯕꯒꯤ ꯃꯨꯛ ꯁꯦꯝꯕ ꯃꯥꯜꯂꯦ ꯍꯧꯖꯤꯛꯀꯥꯟꯗꯤ ꯈꯔ ꯐꯩꯌꯦ ꯅꯍꯥꯟꯗꯤ ꯑꯦ ꯗꯦꯠꯁꯅꯥꯕꯁꯨ ꯌꯥꯗꯦ ꯐꯣꯟ ꯇꯧꯕꯁꯨ ꯌꯥꯗꯦ
ꯑꯩꯈꯣꯏꯗꯤ ꯅꯦꯠ ꯈꯨꯟ ꯄꯨꯂꯞꯀꯤ ꯌꯥꯗꯕ ꯃꯅꯨꯡꯗ ꯑꯩꯈꯣꯏ ꯌꯨꯝꯅ ꯈ꯭ꯋꯥꯏꯗꯒꯤ ꯐꯠꯇꯕ ꯑꯣꯏꯕ ꯕꯤꯔꯌꯥꯅꯤ ꯑꯗꯨꯗꯤ ꯅꯦꯠ ꯁꯅꯅꯤꯡꯉꯗꯤ ꯀꯗꯥ ꯀꯗꯥꯥꯏꯗꯔ ꯅꯦꯠ ꯅꯨꯡꯉꯥꯏꯕ ꯃꯐꯝꯗ ꯅꯨꯄꯥꯁꯤꯡꯗꯤ ꯑꯥ ꯑꯥꯥꯟꯅ ꯆꯠꯂꯒ ꯇꯧꯔꯤꯕꯅꯦ ꯑꯩꯈꯣꯏꯅꯕꯨ ꯆꯠꯊꯣꯛꯅꯤꯡꯗꯕꯩ ꯁꯨꯝ ꯂꯩꯔꯣ ꯋꯥꯅꯤ
ꯃꯩ ꯂꯥꯛꯇ꯭ꯔꯁꯨ ꯅꯦꯠꯋꯛ ꯈꯔ ꯅꯨꯡꯉꯥꯏꯔꯗꯤ ꯑꯗꯨꯝ ꯂꯩꯕꯁꯨ ꯅꯨꯡꯉꯥꯏꯅꯀꯣ
ꯎꯝ ꯃꯩꯕꯨ ꯃꯨꯠꯈ꯭ꯔꯒꯤꯅꯦ ꯋꯥ ꯃꯛꯐꯕ ꯐꯪꯉ ꯑꯩꯉꯣꯟ ꯑꯩꯒꯤꯗꯤ
ꯃꯩ ꯃꯨꯠꯂꯦ ꯑꯗꯨꯒ ꯅꯦꯠꯋꯥꯛ ꯅꯨꯡꯉꯥꯏꯇꯦ ꯏꯟꯁꯥꯡ ꯍꯥꯎ ꯃꯒ ꯍꯥꯎ ꯇ ꯑꯗꯨ ꯑꯣꯏꯗꯤ ꯍꯦꯟꯅ ꯑ ꯍꯟꯅ ꯋꯥꯕꯗꯤ
ꯑꯗꯨꯔꯗꯤ ꯑꯗꯨꯝ ꯇꯨꯝꯕ ꯇꯥꯔꯦ
ꯎꯝ
ꯔꯤꯔꯤꯕ꯭ꯌꯨ ꯇꯧꯅꯤꯡꯉꯥꯏ ꯂꯩꯇ꯭ꯔꯦ
ꯑꯉꯥꯡꯈꯣꯏꯗꯤ ꯁ꯭ꯀꯨꯜ ꯍꯧꯈ꯭ꯔꯦ
ꯐꯍꯧꯗ꯭ꯔꯦ ꯑꯩꯈꯣꯏꯒꯤ ꯁꯝꯃꯔ ꯚꯦꯀꯦꯁꯟ ꯊꯥꯕ ꯅꯦꯛꯁ ꯋꯤꯛꯅ ꯀꯥꯒꯅꯤ
ꯑꯥ ꯀꯨꯏꯌꯦꯀꯣ ꯊꯥ ꯑꯃ ꯍꯦꯟꯕ ꯃꯥꯜꯂꯤꯀꯣ ꯃꯣꯏ
ꯃꯥꯍꯂꯦ
ꯑ
ꯑꯩꯈꯣꯏꯔꯣꯝꯗꯗꯤ ꯊꯥ ꯑꯃ ꯈꯔ ꯍꯦꯜꯂꯦ ꯌꯦꯡꯉꯣꯟ ꯗꯦꯠ ꯌꯥꯗꯒꯦꯔꯥ ꯁꯨꯇꯤ ꯄꯤꯕꯗꯣ
ꯎꯝ ꯅꯨꯡꯉꯥꯏꯔꯝꯒꯅꯤꯅꯦ ꯁꯨꯇꯤ ꯄꯤꯕꯅꯤꯅ
ꯑꯁ ꯀꯗꯥꯏꯗꯒꯤ ꯁꯨꯇꯤ ꯁꯥꯡꯕꯁꯦ ꯇꯜꯂꯦ ꯑꯉꯥꯡꯁꯤꯡꯒꯤ
ꯃꯥꯔꯣꯝꯗꯗꯤ ꯐꯕꯁꯨ ꯂꯩꯑ ꯐꯠꯇꯕꯁꯨ ꯂꯩꯑ ꯍꯣꯏ ꯁꯤ ꯃꯟꯕꯒꯤ ꯇꯨꯒꯗ꯭ꯔꯥ ꯀꯣ ꯁꯣꯛꯀꯗ꯭ꯔꯥ ꯇꯝꯕ ꯉꯝꯗꯦꯕ ꯑꯉꯥꯡꯁꯤꯡꯗꯤ ꯐꯕ ꯐꯠꯇꯕ ꯃꯣꯏꯗꯤ ꯈꯪꯗꯕꯅꯤꯅꯀꯣ
ꯎꯝ ꯑꯗꯨ ꯁ꯭ꯀꯨꯜ ꯆꯠꯂꯤꯅ ꯑꯃꯔꯣꯝꯗꯗꯤ ꯐꯩꯌꯦ
ꯎꯝ ꯍꯣꯏ
ꯃꯃꯥ ꯃꯄꯥꯁꯤꯡꯒꯤꯗꯃꯛꯇꯁꯨ ꯀꯤꯕ ꯂꯩ ꯔꯦꯕꯥ
ꯍꯣꯏ ꯑꯣꯏꯔꯦ
ꯁꯦꯡꯅ ꯌꯦꯡꯁꯤꯟꯒꯗꯧꯕꯅꯤꯅꯀꯣ
ꯎꯝ ꯅꯣꯏ ꯏꯃꯨꯡꯁꯤꯡꯗꯤ ꯂꯣꯏ ꯇꯨꯝꯅꯈ꯭ꯔꯕꯣ
ꯇꯨꯝꯗ꯭ꯔꯦ
ꯑꯣ ꯅꯣꯏꯔꯣꯝꯗꯁꯨ ꯕꯣꯔ ꯀꯟꯅ ꯌꯦꯡꯉꯝꯒꯅꯤ
ꯍꯣꯏ ꯌꯦꯡ ꯉꯝꯒꯗꯤ
ꯅ ꯑꯉꯥꯡꯗꯤ ꯇꯨꯝꯈ꯭ꯔꯕꯣ
ꯑꯩꯈꯣꯏꯗꯤ ꯑꯉꯥꯡ ꯂꯩꯇ꯭ꯔꯤꯌꯦ
ꯑꯩꯗꯤ ꯂꯩꯔꯕꯣꯏ ꯈꯜꯂꯨꯕ ꯈꯡꯗꯕꯒꯤꯅꯦ
ꯀꯨꯏꯅ ꯐꯥꯎꯅꯗꯕꯒꯤ ꯃꯔꯨꯞ ꯃꯄꯥꯡ ꯑꯣꯏꯔꯁꯨ ꯀꯨꯏꯅ ꯎꯝ ꯐꯥꯎꯅꯕꯗꯄꯒꯤ
ꯈꯪꯗ꯭ꯔꯦ ꯑꯁ ꯍꯥꯏꯔꯒ ꯑꯁ ꯏꯃꯥꯟꯅꯕꯤꯁꯤꯡꯁꯦ ꯌꯨꯝ ꯄꯥꯟꯕꯗꯒꯤ ꯐꯣꯟ ꯇꯧꯕꯁꯨ ꯃꯇꯝꯗꯣ ꯀꯩ ꯍꯥꯏꯁꯤꯔꯥ ꯃꯇꯝ ꯂꯩꯇꯕꯗꯤ ꯅꯠꯇꯕ
ꯂꯩꯇꯕꯅꯤ ꯂꯩꯔꯁꯨꯀꯣ ꯊꯕꯛꯅ ꯌꯥꯝꯕꯗꯨꯒ
ꯑꯃ ꯈꯔ ꯂꯩꯔꯁꯨ ꯑꯃꯨꯛ ꯊꯕꯛ ꯑꯃ-ꯑꯃ-ꯑꯃ ꯑꯩꯈꯣꯏꯗꯤ ꯑꯉꯥꯡ
ꯑꯣ ꯑꯉꯥꯡꯒꯤ ꯑꯉꯥꯡꯒꯤꯗꯃꯛꯅꯦ ꯌꯨꯝꯒꯤꯗꯃꯛꯅꯦ ꯀꯔꯤ ꯈꯜꯂꯒ ꯃꯔꯨꯞ ꯃꯄꯥꯡꯁꯤꯡꯒꯤ ꯃꯇꯝ ꯈꯥꯏꯗꯣꯛꯀꯗꯧꯕꯗꯣ ꯌꯥꯝ ꯂꯨꯕꯅꯤ
ꯑꯣꯏꯔꯦ ꯐꯣꯟ ꯇꯧꯕꯁꯨ ꯃꯇꯝ ꯁꯥꯡꯗꯦ
ꯋꯥꯔꯤ ꯁꯥꯕꯁꯦ ꯑꯁ ꯌꯥꯝꯅ ꯅꯨꯡꯉꯥꯏꯈ꯭ꯔꯦ
ꯍꯣꯏ
ꯁꯤꯒꯨꯝꯕꯒꯤ ꯃꯇꯝꯁꯦ ꯐꯪꯪꯂꯔꯣꯏꯕꯀꯣ
ꯎꯝ
ꯌꯥꯝ ꯐꯈ꯭ꯔꯕꯅꯦ ꯑꯗꯨꯝ ꯐꯥꯎꯅꯕꯁꯦ
ꯅꯨꯡꯗꯥꯡ ꯊꯦꯡꯕ ꯑꯗꯨꯝ ꯑꯁꯤꯒꯨꯝꯕ ꯃꯇꯝꯗ ꯅꯠꯇ꯭ꯔꯗꯤ ꯐꯪ
ꯎꯝ ꯍꯣꯏ ꯍꯣꯏ
ꯁꯤꯐꯥꯎ ꯑꯩꯗꯨ ꯉꯁꯥꯏꯗ ꯆꯠꯄ ꯇꯣꯛꯑꯒ ꯐꯤ ꯁꯥꯒ ꯇꯧꯔꯝꯕꯅꯦꯕ
ꯑꯁ ꯐꯤ ꯁꯥꯕ ꯍꯩꯕ ꯃꯥꯜꯂꯤꯀꯣ ꯅꯣꯏꯁꯦ ꯑꯩꯀꯣ
ꯏꯊꯟꯗꯒꯤꯗꯤ ꯍꯥꯏꯌꯦ ꯑꯗꯣ ꯑꯩ ꯁꯥꯈꯩ ꯇꯧꯔꯒ ꯑꯉꯥꯡꯇꯨꯝꯍꯥꯟ
ꯑꯩꯒꯤ ꯅꯨꯄꯥꯕꯨ ꯑꯩꯅ ꯍꯥꯏꯕꯅꯦ ꯑꯁ ꯌꯨꯝ ꯂꯩꯃꯟꯕꯒꯤ ꯐꯤꯁꯨ ꯁꯥ ꯑ ꯍꯥꯏꯔꯒ ꯑꯦ ꯅꯪ ꯑꯃꯨꯛ ꯁꯥꯔꯅꯨ ꯇꯨꯃꯤꯟꯅ ꯂꯩꯌꯣ ꯃꯁꯥ ꯐꯅꯤꯡꯉꯥꯏ ꯇꯧ
ꯑꯦꯁ ꯐꯤꯁ
ꯁꯥꯔꯅꯨ ꯁꯥꯔꯅꯨ ꯋꯥꯕꯅꯦ ꯍꯛꯆꯥꯡ ꯌꯥꯝ ꯆꯣꯊꯕꯅꯦ
ꯑꯣ ꯍꯛꯆꯥꯡ ꯀꯩꯅꯣ ꯇꯧꯋꯦ ꯑꯗꯨꯒ ꯑꯩꯈꯣꯏ ꯅꯨꯄꯤꯁꯤꯡꯗꯤ ꯄ꯭ꯔꯣꯕ꯭ꯂꯦꯝ ꯈꯔ ꯂꯩꯕꯁꯤꯡꯗꯤ ꯁꯥꯗꯕꯅ ꯍꯦꯟꯅ ꯐꯕꯅꯦ ꯍꯥꯏꯕꯗꯤ ꯍꯛꯆꯥꯡ ꯁꯣꯛꯈ꯭ꯔꯗꯤ ꯃꯨꯛ ꯂꯥꯏꯌꯦꯡꯕꯗꯨꯅ ꯄꯩꯁꯥ ꯌꯥꯝ ꯆꯪꯉꯦꯕ
ꯍꯣꯏ
ꯄꯤ ꯁꯥꯕꯗꯤ ꯍꯛꯆꯥꯡ ꯀꯩꯅꯣ ꯇꯧꯔꯗꯤ ꯌꯥꯗꯦ ꯑꯩꯁꯨ
ꯂꯩꯁꯥ ꯂꯩꯁꯥꯕꯤ ꯑꯣꯏꯔꯤꯉꯩꯗꯗꯤ ꯂꯩꯁꯥ ꯑꯣꯏꯔꯤꯉꯩꯗꯗꯤ ꯐꯖꯅ ꯁꯥꯕꯅꯦ ꯑꯗꯣ ꯍꯧꯖꯤꯛꯇꯤ ꯃꯧ ꯑꯣꯏꯈ꯭ꯔꯕꯅꯤꯅ ꯃꯥꯅꯁꯨ ꯁꯥꯔꯅꯨ ꯂꯩꯕ ꯃꯈꯩꯗꯨꯅ ꯑꯗꯨꯝ ꯑꯄꯦꯟꯕ ꯑꯣꯏꯔꯣ ꯁꯥꯔꯅꯨ ꯃꯥꯅꯁꯨ ꯑꯗꯨꯝ ꯍꯏꯃꯟꯒꯤ ꯑꯣ ꯑꯗꯨꯗꯤ ꯐꯔꯦ ꯁ꯭ꯔꯣꯏ ꯍꯥꯏꯅꯤ ꯑꯗꯨꯝ ꯇꯨꯃꯤꯟꯅ ꯂꯩꯈ꯭ꯔꯕꯅꯤ ꯑꯩꯁꯨ
ꯑꯩꯈꯣꯏ ꯈꯨꯟꯅꯤꯀꯣ ꯑꯩꯈꯣꯏ ꯆꯥꯔꯖꯇꯣ ꯆꯍꯤ ꯈꯨꯗꯤꯡꯒꯤ ꯌꯨꯅꯤꯐꯣꯔꯝ ꯇꯧꯔꯤꯕ ꯅꯨꯄꯤꯁꯤꯡꯁꯦ ꯑꯗꯨꯒꯤ ꯑꯗꯨ ꯌꯨꯅꯤꯐꯣꯔꯝꯗꯨ ꯇꯧꯗ꯭ꯔꯗꯤ ꯑꯃꯨꯛ ꯈ꯭ꯔꯤꯁꯃꯥꯁꯀꯨꯝꯕꯗ ꯁꯤ ꯅꯨꯃꯤꯠꯇꯗꯤ ꯄꯨꯂꯞ ꯑꯗꯨ ꯁꯦꯠꯁꯤ ꯍꯥꯏꯅ ꯃꯣꯏ ꯇꯧ ꯍꯥꯏꯒꯅꯤꯕ ꯑꯗꯨꯗ ꯑꯃꯨꯛ
ꯄꯩꯁꯥ ꯌꯥꯝ ꯆꯪꯅꯤꯌꯦ ꯑꯗꯨꯗꯤꯀꯣ
ꯍꯣꯏ
ꯑꯣ
ꯑꯗꯨꯗꯤ ꯑꯃꯨꯛ ꯇꯧꯗ꯭ꯔꯁꯨ-ꯇꯧꯗ꯭ꯔꯁꯨ ꯃꯤꯅ ꯌꯥꯝ ꯁꯣꯁꯥꯏꯇꯤꯗ ꯆꯠꯅꯗꯕ ꯑꯣꯏꯅ ꯇꯧꯒꯅꯦꯕ
ꯍꯥꯏꯕ ꯏꯟꯗꯕ ꯃꯥꯜꯂꯛꯀꯅꯦꯕꯀꯣ
ꯍꯣꯏ ꯑꯗꯨ ꯀ ꯁꯥ ꯑꯗꯨꯝ ꯁꯥꯕꯅꯤꯅ ꯂꯩꯕꯁꯨ ꯉꯝꯗꯕꯒꯤ ꯂꯤꯁꯤꯡ ꯑꯅꯤ ꯂꯤꯁꯤꯡ ꯑꯍꯨꯝꯅ ꯈ꯭ꯋꯥꯏꯗꯒꯤ ꯌꯥꯝꯗꯕ ꯑꯣꯏꯔꯅꯨ
ꯁꯥꯕ ꯅꯣꯏ ꯍꯩꯕꯗꯤ ꯑꯗꯨꯝ ꯁꯋꯣꯗ
ꯍꯣꯏ ꯏꯁꯥ ꯏꯊꯟꯗꯒꯤ ꯑꯗꯨꯝ ꯁꯥꯕꯁꯤꯅ ꯍꯦꯟꯅ ꯐꯔꯦ
ꯎꯝ ꯚꯥꯏ ꯅꯪ ꯑꯉꯥꯡ ꯀꯌꯥ ꯁꯨꯈ꯭ꯔꯦ
ꯑꯦꯛ ꯑꯉꯥꯡ ꯑꯅꯤ ꯁꯨꯔꯦ ꯑꯉꯥꯡ ꯅꯍꯥꯟꯂꯁꯔꯁꯨ ꯑꯃ ꯅꯨꯄꯥ ꯑꯃ ꯁꯥ ꯄꯣꯛꯑꯦ
ꯍꯜꯂꯣ ꯀꯦꯔꯉꯥꯏꯔꯤꯌꯦ ꯃꯥꯗꯨ ꯈꯔꯗꯤ ꯑꯉꯥꯡ ꯑꯣꯏꯔꯤꯕ ꯑꯩꯅ ꯈꯔꯗꯤ ꯑꯉꯥꯡ ꯑꯣꯏꯔꯤ ꯑꯗꯒꯤ ꯆꯍꯤ ꯑꯍꯨꯝ ꯁꯨꯗ꯭ꯔꯤꯕ ꯑꯗꯨꯒꯤ ꯑꯗ ꯈꯔ ꯊꯝꯕ
ꯑꯍꯟꯗꯨꯗꯤ ꯀ꯭ꯂꯥꯁ ꯀꯌꯥ ꯇꯝꯈ꯭ꯔꯦ
ꯑꯩꯒꯤ ꯅꯦꯠꯋꯥꯛꯁꯦ ꯅꯨꯡꯉꯥꯏꯇꯕ꯭ꯔꯣ
ꯁꯦꯡꯅ ꯇꯥ ꯑꯗꯨꯅꯦ ꯑꯣ ꯍꯥꯏꯌꯣ ꯚꯏ
ꯑꯩꯒꯤ ꯑꯩꯒꯤ ꯅꯦꯠꯋꯥꯛ ꯑꯩꯒꯤ ꯅꯦꯠꯋꯥꯛꯁꯦ ꯅꯨꯡꯉꯥꯏꯇꯕ꯭ꯔꯣ
ꯁꯦꯡꯅ ꯇꯥꯗꯅꯕꯀꯣ
ꯎꯝ ꯍꯧꯖꯤꯛꯇꯤ ꯇꯥꯔꯕꯣ
ꯑꯣ ꯇꯥꯏꯀꯣ
ꯇꯥꯏꯌꯦ ꯑꯩꯗꯤ ꯑꯩꯒꯤ ꯈꯣꯟꯖꯦꯜ ꯇꯥꯗꯕ
ꯑꯣ ꯇꯥꯕꯨꯗꯤ ꯇꯥꯏ ꯑꯗꯣ ꯐꯖꯅ ꯁꯦꯡꯗꯕꯀꯣꯈꯣꯡꯗ
ꯑꯣ ꯑꯩ ꯑꯩ ꯉꯁꯥꯏ ꯂꯩꯔꯝꯕ ꯃꯐꯝꯗꯒꯤ ꯃꯐꯝ ꯍꯣꯡꯕꯒꯤꯅꯤ ꯅꯨꯡꯉꯥꯏꯇꯕ ꯃꯥꯜꯂꯦ ꯑꯃꯨꯛꯀ
ꯅꯣꯡꯁꯨ ꯇꯥꯕꯅꯤꯅ ꯍꯟꯗꯛꯁꯦ ꯅꯦꯠꯋꯛꯁꯤꯁꯨ ꯈꯔ ꯕꯦꯔꯥ ꯂꯩꯌꯦ ꯃꯥꯜꯂꯦ
ꯎꯝ ꯕꯤꯔꯥ ꯀꯥꯔꯦ
ꯌꯐꯝ ꯂꯥꯛꯐꯝ ꯈꯪꯗꯨꯗꯅꯦ ꯅꯨꯡꯉꯥꯏꯇꯕꯁꯦ ꯅꯦ ꯇꯅꯔ ꯂꯩꯕꯁꯤꯅ ꯁꯦꯜ ꯄꯤꯔꯥ
ꯅꯨꯄꯥ ꯉꯥꯛꯇꯅꯤꯀꯣ
ꯍꯣꯏ ꯅꯨꯄꯥ ꯉꯥꯛꯇꯅꯦ ꯑꯅꯤꯃ ꯅꯨꯄꯤ ꯑꯩꯒꯤ ꯑꯩ ꯂꯩꯇ꯭ꯔꯤꯌꯦ ꯑꯩꯒ ꯄꯨꯟꯅꯤꯡꯉꯥꯏ ꯂꯩꯇ꯭ꯔꯤꯌꯦ
ꯑꯗꯨꯒꯤꯗꯤ ꯋꯥꯈꯜ ꯋꯥꯔꯅꯤꯗ
ꯃꯄꯥꯒꯤ ꯈꯛꯇ ꯉꯥꯏꯔꯦ
ꯅꯨꯄꯤꯁꯨ ꯅꯨꯄꯥꯁꯨ ꯆꯞ ꯃꯥꯟꯅꯩꯗ ꯋꯥꯈꯜꯗꯣ ꯃꯃꯥ ꯃꯄꯥꯕꯨ ꯅꯨꯡꯁꯤꯔꯗꯤ ꯃꯃꯥ ꯃꯄꯥꯕꯨ ꯍꯥꯏꯕ ꯏꯜꯂꯗꯤ ꯑꯗꯨꯝ ꯅꯨꯄꯤ ꯑꯣꯏꯖꯔꯁꯅꯨ ꯅꯨꯄꯥ ꯑꯣꯏꯖꯔꯨꯁꯅꯨ ꯑꯗꯨꯝ ꯄꯥꯕꯅꯤꯗ
ꯌꯥꯏ ꯑꯗꯨꯕꯨꯗꯤ ꯑꯣꯏ ꯑꯩꯗꯤ ꯑꯉꯥꯡꯗ ꯌꯥꯝ ꯄꯣꯛꯁꯨ ꯌꯥꯗꯦꯕ ꯍꯥꯏꯗꯤ ꯑꯣꯄꯔꯦꯁꯟ ꯑꯣꯏꯕꯅꯤꯅꯀꯣ
ꯑꯣ
ꯑꯗꯨꯒꯤ ꯌꯥꯝ ꯄꯣꯛꯄꯁꯨ ꯌꯥꯗꯕ ꯑꯗꯨꯒꯤ ꯍꯧꯖꯤꯛꯇꯤ
ꯂꯨꯄꯥ ꯑꯅꯤ ꯑ ꯄꯣꯛꯁꯤꯗꯤ ꯁꯤꯗꯒꯤ ꯍꯦꯟꯅ ꯐꯕ ꯂꯩꯇ꯭ꯔꯤꯗ
ꯍꯣꯏ ꯐꯩꯌꯦ ꯑꯃꯔꯣꯝꯗ ꯍꯥꯏꯔꯗꯤ ꯃꯤ ꯃꯤ ꯑꯃꯐꯥꯎ ꯂꯩꯇꯕꯁꯤꯡ ꯅꯨꯄꯤꯔ ꯅꯨꯄꯤꯔ ꯑꯃ ꯑꯗꯨꯝ ꯂꯩꯔꯗꯤ ꯌꯥꯔꯦ ꯍꯥꯏꯅ ꯀ ꯃꯤꯁꯦ ꯄꯦꯟꯕ ꯅꯥꯏꯔꯦ ꯍꯥꯏꯕꯗꯨꯅꯤ ꯂꯩꯇꯕ ꯃꯤꯅ ꯑꯃ ꯑꯣꯏꯔꯁꯨ ꯑꯃ ꯑꯣꯏ ꯅꯨꯄꯤꯅ ꯅꯨꯄꯥ ꯑꯣꯏꯔꯣꯏ ꯑꯃ ꯑꯄꯥꯝꯕ ꯂꯩꯕꯁꯤꯡꯅ ꯈꯟꯕꯁꯦ ꯈꯟꯕꯁꯦ ꯅꯨꯄꯤ ꯄꯥꯝꯗꯦ ꯅꯨꯄꯥ ꯄꯥꯝꯗꯦ ꯍꯥꯏ ꯀꯃꯥꯏꯅꯀꯣ ꯄꯦꯟꯊꯣꯛꯄ ꯍꯩꯇꯦꯕ
ꯑꯅꯤ ꯂꯩꯕ ꯍ ꯑꯅꯤ ꯂꯩꯕꯗꯨꯅ ꯚꯥꯏ ꯄꯦꯟꯕ ꯑꯣꯏꯌꯣ
ꯍꯣꯏ ꯑꯩ ꯑꯗꯨꯝ ꯈꯜꯂꯂꯦ ꯍꯣꯏ ꯃꯤꯁ
ꯎ ꯍꯔꯥꯎ ꯍꯔꯥꯎꯅ ꯅꯨꯡꯉꯥꯏꯅ ꯂꯩꯌꯣ ꯍꯣꯏ
ꯎ
ꯌꯥꯝ ꯍꯔꯥꯎꯅꯤꯉꯥꯏ ꯂꯩꯌꯦ ꯅꯣꯏꯒꯤ
ꯍꯣꯏ ꯍꯔꯥꯎꯅꯤ ꯑꯁ ꯍꯔꯥꯎꯔꯒ ꯂꯩꯔꯝꯅꯦ ꯄꯣꯛꯄꯅ ꯑꯅꯥ ꯑ ꯑꯌꯦꯛ ꯌꯥꯎꯗꯕ ꯑꯉꯥꯡꯁꯤꯡꯒꯤꯁ ꯂꯥꯏꯅ ꯌꯥꯝ ꯆꯥꯟꯕꯤꯔꯦ ꯈꯜꯂ ꯂꯩꯔꯕꯅꯦ ꯑꯣꯄꯔꯦꯁꯟ ꯇꯧꯕ ꯅꯣꯔꯃꯦꯜ ꯄꯣꯛꯄꯗꯨꯗꯤ ꯇꯣꯉꯥꯟꯅ ꯊꯝꯃꯀꯣ
ꯎꯝ ꯎꯝ
ꯑꯁꯃꯤ
ꯑꯁꯣꯏ ꯑꯅꯥ ꯌꯥꯎꯗꯕꯗꯣ ꯑꯗꯨꯅ ꯍꯦꯟꯅ ꯐꯕꯅꯦꯕ ꯑꯣꯄꯔꯦꯁꯟ ꯇꯧꯖꯔꯁꯨ ꯀꯣ
ꯑꯗꯨꯅꯦ ꯑꯃꯔꯣꯝꯗ ꯍꯥꯏꯔꯗꯤ ꯑꯃꯨꯛꯀ ꯐꯩꯌꯦ ꯑꯣꯄꯔꯦꯁꯟꯁꯦ ꯁꯦꯜꯕꯨꯗꯤ ꯆꯪꯉꯦ ꯑꯗꯣ ꯅꯣꯔꯃꯦꯜ ꯄꯣꯛꯄꯁꯤꯡꯁꯦ ꯍꯧꯖꯤꯛꯇꯤ ꯍꯣꯁꯄꯤꯇꯥꯜꯗ ꯅꯣꯔꯃꯦꯜ ꯄꯣꯛꯑꯗꯤ ꯃꯃꯥꯅ ꯄꯣꯛꯊꯣꯛꯄ ꯍꯩꯗ ꯑꯗꯨꯝ ꯆꯤꯡꯉꯦꯅ ꯃꯦꯆꯤꯟꯟꯅ ꯃꯀꯣꯛꯇ
ꯑꯣ ꯑꯣ
ꯑꯗꯨꯒꯤ ꯃꯀꯣꯛ ꯆꯣꯏꯕꯒꯨꯝꯕꯁꯨ ꯂꯩꯌꯦꯕ ꯑꯩꯈꯣꯏꯔꯣꯝꯗꯁꯨ
ꯍ ꯑꯣꯏꯔꯝꯒꯅꯤ
ꯃꯦꯆꯤꯟꯅ ꯑꯉꯥꯡ ꯄꯤꯛꯇ꯭ꯔꯨꯛ ꯑ ꯄꯤꯛꯄ ꯌꯦꯡꯉꯣ ꯍꯦꯛ
ꯍ ꯃꯣꯏꯒꯤ ꯀꯩꯅꯣ
ꯑꯥ
ꯃꯣꯏꯒꯤ ꯀꯣꯛꯇꯨꯁꯨ ꯌꯥꯝꯅ
ꯁꯣꯐ ꯑꯣꯏꯕꯒꯤꯀꯣ
ꯍꯣꯏ ꯌꯥꯝꯃ ꯀꯟꯗꯕꯅꯦꯕ
ꯎꯝ ꯑꯗꯨꯗꯣ ꯃꯦꯁꯤꯟꯅ ꯆꯤꯡꯕꯅꯤꯅ ꯌꯥꯗ꯭ꯔꯦ ꯃꯀꯣꯛꯇꯣ ꯑꯗꯨꯝ ꯆꯣꯏꯔꯒ ꯂꯩꯕꯁꯨ ꯂꯥꯎꯋꯦꯕ
ꯎꯝ
ꯍꯧꯖꯤꯛꯇꯤ ꯂꯥꯏ ꯈꯨꯔꯨꯝꯃꯒ ꯇꯨꯝꯃꯨꯔꯅꯤ ꯅꯪꯗꯤ ꯀꯨꯝꯈꯤꯔꯣꯏꯗ꯭ꯔꯣ
ꯇꯨꯝꯅꯔꯣꯏ ꯍꯣꯏ ꯈꯔ ꯑꯩꯗꯤ ꯇꯨꯝꯕ ꯌꯥꯝ ꯊꯦꯡꯉꯦ ꯊꯦꯡ ꯊꯦꯡꯅ ꯇꯨꯝꯃꯦ